ꯍꯜꯂꯣ
ꯇꯥꯔꯕ
ꯇꯥꯏ ꯇꯥꯏ ꯑꯗꯨꯅꯅꯨꯡꯈꯁꯤ ꯆꯇꯥ ꯃꯥ
ꯑ ꯃꯀꯣꯟ ꯇ ꯇꯤ ꯄꯤ ꯌꯦꯡꯉꯣꯟꯅ ꯇꯥꯕꯗꯣ
ꯍꯧꯖꯤꯛꯁꯨ ꯄꯤꯛꯏꯔꯕ
ꯑ ꯀꯈꯤꯇꯪꯕꯤꯔꯝ ꯍꯕ ꯂꯩ ꯃꯃꯥꯡꯕꯤ ꯑꯣ ꯑꯗꯨꯝ ꯃꯥ ꯆꯦ ꯃꯥꯥꯟꯅꯦꯦ
ꯑꯣ ꯀꯔꯤ ꯇꯧꯔꯤꯅꯣ
ꯑꯩ ꯑ ꯐꯗ ꯍ ꯉꯔ ꯊ ꯀ ꯇ ꯍꯧꯗꯤ ꯊꯣ ꯃ ꯂꯩ ꯇꯧꯂꯛ ꯑꯩ
ꯎꯝ ꯀꯩꯅꯣ ꯃꯈꯣꯟꯅ ꯊꯕꯛ ꯇꯧꯕꯒꯤ ꯃꯈꯣꯟ ꯇꯥꯔꯤꯗꯤ ꯀꯅꯥ ꯇꯧꯔꯤꯅꯣꯕ
ꯑꯩꯈꯣꯏ ꯃꯥ
ꯑꯣ
ꯑ ꯀꯩꯅꯣꯅ ꯀꯦ ꯍꯥꯏꯔꯅꯣ
ꯃꯥꯂꯦꯝ ꯉꯥꯟꯕꯗꯣ ꯎ ꯃꯥ ꯑꯩꯁꯦ
ꯍ
ꯅꯦꯠꯀꯤ ꯀꯃꯥꯏ ꯀꯃꯥꯏ ꯄꯥꯔꯤꯒꯦ ꯁꯤꯅꯤꯗ
ꯎꯝ ꯑ ꯃꯤ ꯃꯤꯅ ꯄꯥꯕ ꯈꯨꯣꯄꯥꯗꯣ ꯍꯪꯉꯤꯔꯛꯑꯃ ꯍꯥꯏꯁ
ꯑꯣ ꯑꯣꯟꯂꯥꯏꯟꯗꯒꯤ ꯑꯩꯗꯤ ꯀꯩꯀꯩ ꯂꯧꯒꯦ ꯄꯥ ꯌꯥꯕ ꯃꯦꯇꯔꯤꯌꯦꯜꯁ ꯂꯩꯕ ꯈꯣꯠꯄ ꯑꯗꯨ ꯑꯗ ꯍꯪꯉꯛꯢ ꯅꯤꯗ ꯑꯗꯣ ꯏꯕꯥꯅꯤꯗꯨꯝ ꯋꯥꯔꯤ ꯁꯥꯟꯅꯔꯝꯕꯅꯦ ꯍꯥꯟꯅꯁꯨ ꯑꯗꯨꯝ ꯅꯦꯠꯀꯤꯅꯦ ꯑꯗꯣ ꯏꯕꯥꯅꯤꯃꯛ ꯑꯝꯇ ꯐꯥꯎꯅꯔꯛꯇꯕꯁꯤꯗꯀꯣ ꯕꯤꯠ ꯍꯟꯗꯅ ꯂꯩꯔꯦ ꯑꯗꯣ ꯏꯕꯥꯅꯤ ꯑꯩꯈꯣꯏ ꯃꯅꯨꯡꯗ ꯑꯃꯇꯪ ꯑꯗꯨꯝ ꯅꯦꯠ ꯐꯥꯎꯔꯛꯄ ꯑꯗꯩ ꯑꯩꯁꯨ ꯑꯗꯨꯝ ꯀꯩꯒꯨꯝꯕ ꯐꯥꯎꯔꯛꯑꯒꯗꯤ ꯑꯗꯨꯝ ꯖꯦ ꯑꯔ ꯑꯦꯐ ꯀꯤ ꯑꯃꯨꯛ ꯈꯟꯅ ꯅꯩꯅꯕ ꯌꯥꯏꯗꯅ ꯍꯟꯗꯛ ꯊꯥꯗꯣꯏꯅꯦ ꯃꯊꯪꯗ ꯍꯟꯗꯛ ꯖꯨꯟ ꯖꯨꯂꯥꯏ ꯊꯥꯗꯣꯏꯅꯤ ꯅꯣꯢ ꯊꯥꯖꯤꯜꯂꯦ ꯅꯪ ꯐꯣꯝ ꯊꯥꯖꯤꯟꯗ꯭ꯔꯣ
ꯊꯥꯖꯟꯗꯦꯗꯥ ꯑꯩ ꯑꯩ ꯌꯥꯝ ꯌꯥꯝ ꯆꯍꯤ ꯌꯥꯝ ꯂꯩꯔꯤ ꯀꯥꯢ
ꯑꯉꯥꯡ ꯃꯥꯆ
ꯆꯍꯤ ꯌꯥꯝ ꯂꯩꯅꯥ ꯍꯥꯏꯗꯤ ꯈꯪꯗꯦ ꯑꯩꯗꯨ ꯍꯥꯢ ꯑꯩ ꯑꯩ ꯑꯗꯨꯝ ꯂꯩꯌꯦ ꯈꯪꯗꯦ ꯑꯗꯨꯝ ꯁꯤꯃ ꯄꯥꯝꯃꯦ ꯍꯥꯏꯕ ꯂꯩꯇꯕꯗꯣ
ꯊꯥꯒꯤꯒꯦ ꯈꯜꯂꯗꯤ ꯍꯧꯖꯤꯛꯇꯩ ꯍꯧꯅ ꯄ꯭ꯔꯤꯄꯦꯔꯦꯁꯟ ꯇꯧꯋꯣ ꯅꯪꯅ ꯊꯥꯔꯔꯣꯏ ꯍꯥꯏꯔꯗꯤ ꯗꯤ ꯈꯪꯗ꯭ꯔꯦ ꯅꯪꯅ ꯀꯩꯒꯨꯝꯕ ꯑꯦꯛꯖꯥꯝꯁꯦ ꯐꯖꯅ ꯊꯥꯒꯦ ꯑꯩ ꯅꯦꯠ ꯐꯥꯎꯒꯦ ꯍꯥꯏꯔꯒꯗꯤ ꯐꯖꯅ ꯍꯣꯠꯅꯕ ꯑꯃ ꯆꯪꯉꯦꯕ ꯑꯃꯨꯛꯀ ꯑꯗꯣ
ꯆꯪꯉꯦ ꯀꯥꯏꯗꯒꯤ ꯊꯥ ꯑꯇꯪ ꯀꯃꯥꯏꯅꯥ ꯄꯥ ꯌꯥ ꯑꯗꯨꯅꯣ
ꯎꯝ ꯑꯗꯨ ꯀꯃꯥꯏꯅ ꯍꯣꯠꯅꯅꯤꯗꯣ ꯑꯗꯨꯒꯤ ꯇꯤꯞꯁ ꯇꯦꯛꯇꯤꯛꯁ ꯇꯨꯗꯤ ꯑꯩ ꯇꯥꯛꯀꯦ ꯅꯣꯠ
ꯈꯪꯗꯦꯗ ꯑꯩ ꯑꯩ ꯑꯩ ꯍꯌꯦꯡ ꯊꯥꯔꯝꯗꯥꯏꯗ ꯍꯪꯉꯛꯀꯦ ꯑꯩ ꯍꯌꯦꯡ
ꯑ ꯍꯣꯏ ꯍꯣꯏ ꯂꯣꯏꯅ ꯁꯨꯅ ꯄ꯭ꯔꯣꯚꯥꯏꯠ ꯇꯧꯒꯦꯕ ꯑꯗꯨꯣ ꯍꯌꯦꯡ ꯊꯥꯅꯤꯡꯉꯀꯥꯟꯗ ꯍꯌꯦꯡ ꯊꯥꯅꯤꯡꯉ ꯀꯥꯟꯗ ꯍꯥꯏꯒꯅꯣꯕ ꯅꯪꯅ ꯍꯌꯦꯡ ꯊꯅꯤꯉꯦ ꯊꯥꯔꯨꯕ ꯀꯥꯟꯗ ꯑꯗꯨꯀꯥꯟꯗꯁꯨ ꯕꯤꯠ ꯍꯜꯂꯛꯄ ꯌꯥꯎꯕꯅꯦꯕ ꯒ꯭ꯌꯥꯟ ꯇꯥꯕꯔꯣꯏꯅꯦ ꯑꯩꯁꯦ ꯏꯅꯔꯖꯤꯁꯦ ꯏꯅꯔꯖꯤꯁꯦ ꯍꯦꯛꯇ ꯂꯥꯛꯅꯤꯡꯕ ꯃꯇꯝꯗꯦ ꯂꯥꯛ ꯌꯥꯗꯦꯕ ꯑꯗꯨꯅ ꯀꯔꯝꯍꯥꯏꯅ ꯇꯧꯋꯦ ꯍꯥꯏ ꯀꯥꯟꯗ ꯏꯅꯔꯖꯤꯁꯦ ꯑꯩꯅ ꯍꯧꯖꯤꯛ ꯀ꯭ꯔꯤꯌꯦꯠ ꯇꯧꯕ ꯑꯃ ꯆꯪꯉꯦꯕ
ꯑꯗꯨꯅꯦ ꯑꯗꯒꯤ ꯀꯣ ꯂꯥꯏꯔꯤꯛꯛꯇ ꯁꯨꯡꯄꯥ ꯄꯥ ꯑꯗꯨ ꯅꯣꯡ ꯐꯖꯕ ꯄꯥꯕ꯭ꯔꯥ ꯁꯨꯡꯅꯤꯌꯥ ꯌꯥꯗꯦ ꯍꯥꯏꯕ ꯍꯥꯏꯗꯤ ꯅꯨꯡꯇꯤꯒꯤ ꯁꯨꯝ ꯁꯨꯝ ꯁꯨꯝ ꯁꯨꯝ ꯁꯨꯝ ꯄꯥ ꯍꯥꯏꯩꯅ ꯍꯥꯏꯪ ꯆꯪꯕꯗꯣ
ꯗꯤꯁꯤꯄ꯭ꯂꯤꯟ ꯍꯥꯏꯕ ꯋꯥꯃ ꯑꯗꯩ ꯅꯣꯡꯃ ꯅꯣꯡꯃꯒꯤ ꯀꯟꯁꯤꯁꯇꯦꯟꯁꯤ ꯍꯥꯏꯕ ꯍꯥꯏꯁꯦ ꯑꯩ
ꯍꯣꯏ ꯑꯗꯨꯅꯦ ꯑꯩ ꯑꯩꯁꯨ ꯆꯍꯤꯃꯨꯛ ꯀꯩꯅꯨꯛ ꯋꯥꯠꯂꯤꯦ ꯀ꯭ꯔ ꯍꯦ
ꯅꯣꯡꯃ ꯅꯣꯡꯃꯒꯤ ꯆꯥꯡ ꯄꯨꯕ ꯍꯧꯖꯤꯛꯇꯒꯤ ꯍꯧꯅ ꯄꯥꯔꯣ ꯆꯍꯤ ꯄꯨ ꯍꯪꯉꯨꯔꯅꯨ ꯅꯪ ꯍꯌꯦꯡ ꯍꯪꯆꯤꯠꯇꯨꯒꯤ ꯍꯌꯦꯡꯗꯒꯤꯀꯣ ꯍꯣꯔꯦꯟꯗꯒꯤ ꯌꯦꯡꯉꯣ ꯁꯦꯂꯦꯕꯁꯁꯤ ꯀꯩꯅꯣꯅ
ꯎꯝ ꯅꯠꯇꯕ ꯑꯩꯁꯦ ꯍꯧꯖꯤꯛꯁꯦ ꯍꯪꯕ ꯀꯔꯤ ꯇꯧꯁꯤꯒꯦ ꯀꯥꯏꯅ ꯑꯗꯨꯝ ꯐꯖꯅ ꯈꯟꯖꯟꯗꯕꯗꯣ ꯁꯣꯝꯗ
ꯅꯣꯏ ꯃꯥꯔꯁꯤꯠ ꯂꯧꯔꯨꯔꯕꯣ
ꯂꯧꯔꯦ
ꯑꯣ
ꯎꯝ
ꯑꯦꯂꯥꯏꯒꯤ ꯃꯥ ꯀꯌꯥ ꯄꯤꯔꯛꯀꯦ
ꯈꯪꯗꯦ ꯑꯗꯨꯝ ꯌꯥꯝꯕꯅꯦ ꯑꯗꯨꯗꯤ ꯐꯣꯔꯇꯤ ꯐꯥꯏꯚ ꯂ ꯀꯩꯅꫭꯝ ꯄꯤꯔꯛꯄꯅꯤ ꯀꯩꯅꯣ ꯀꯩꯅꯣ ꯌꯥꯎꯗ ꯇ
ꯍꯣꯏꯕ ꯍ ꯑꯣꯏꯕ ꯑꯩꯈꯣꯏꯗꯤ ꯍ ꯋꯥꯡꯉꯦ ꯑꯗꯨꯗꯤ ꯅꯪꯗꯤ ꯊꯥꯗꯣꯛꯄꯅ ꯍꯦ ꯋꯥꯡꯉꯦꯅꯦ ꯑꯗꯨꯗꯤ
ꯑꯗꯨ ꯅꯪ ꯀꯩꯅꯣ ꯇꯧ ꯍꯧꯖꯤꯛ ꯅꯪ ꯃꯥꯂꯦꯝꯝꯕꯗꯣ ꯑꯗꯨꯗ ꯑꯩ ꯋꯥꯔꯤꯁꯤꯅꯔꯦ ꯃꯍꯥꯛ ꯑ ꯍꯥꯏꯔꯥꯕ
ꯍꯥꯏꯗꯦ ꯍꯥꯏꯗꯦ ꯍꯥꯏꯗꯦ
ꯎꯝ ꯅꯠꯇꯦ ꯍꯪꯕꯅꯤ ꯀꯣ ꯀꯔꯤꯁꯨ
ꯀ ꯍꯥꯏꯅꯤ ꯍꯥꯏꯗꯤ ꯃꯥꯅ ꯍꯥꯏꯗꯤ ꯑꯩꯈꯣꯏꯅ ꯀꯔꯤꯌꯥꯗꯩ ꯑꯗꯨꯝ ꯋꯥꯔꯤ ꯁꯥꯖ ꯋꯦꯇꯤꯡꯗꯤ ꯆꯪꯗꯦꯗꯅ ꯑꯗꯨꯗ ꯃꯥꯁꯨ ꯑꯗꯨ ꯑꯗꯨꯝ ꯈꯪꯗꯦꯕ ꯑꯗꯨꯝ ꯀꯩꯗꯧꯔ ꯃꯤꯅ ꫭꯍꯥꯏꯕꯗ ꯑꯗꯨꯝ ꯑꯩ ꯀꯩꯁꯨ ꯇꯧꯗꯦ ꯈꯣꯠꯇꯦ ꯑꯗꯨꯝ ꯍꯥꯏꯗ
ꯋꯥꯔꯤ ꯏꯠꯇꯕꯨ
ꯎꯝ ꯋꯥꯔꯤ ꯁꯥꯏ ꯍꯥꯏꯗꯦ
ꯅꯣꯏ ꯑꯩ ꯃꯇꯥꯡꯁ ꯑꯗꯨꯝ ꯋꯥꯔꯤꯁꯤꯟꯅꯅꯕ ꯍꯥꯏꯗꯤ ꯊꯥꯏꯅ ꯑꯣꯏꯔꯁꯨ
ꯁꯅꯗꯤꯗ ꯈꯥꯕꯅꯒꯗꯤ ꯐꯥꯒꯤꯕꯧ ꯇꯧꯔꯛꯑꯦ ꯁꯧꯂꯕꯤ ꯄꯨꯟꯗ꯭ꯔꯕꯣ ꯀꯥꯏꯅ ꯄꯨꯟꯗ꯭ꯔꯕꯣ ꯅꯕꯥꯅꯤꯁꯦ ꯌꯥꯝ ꯀ꯭ꯂꯣꯖ ꯑꯣꯏꯕ ꯃꯥꯜꯂꯦ ꯀꯥꯏꯅ ꯇꯧꯔꯛꯇꯣꯏꯅꯦ ꯃꯥꯅ ꯑꯩꯉꯣꯟꯗ ꯈꯥꯏꯔꯛꯇꯣꯏꯅꯦ ꯑꯣꯏꯌꯦ ꯑꯣꯏꯌꯦ ꯍꯥꯏꯈꯤꯕꯅꯤ ꯑꯩꯅ
ꯎꯝ ꯂꯣꯏꯔꯦꯗꯅ
ꯎꯝ ꯍꫭꯏ ꯍꫭꯏ ꯑꯗꯨ ꯑꯗꯨꯝ ꯂꯣꯏꯔꯦ ꯑꯗꯨ ꯃꯈꯥ ꯇꯥꯅꯗꯦꯗ
ꯃꯥꯁꯨ ꯌꯥꯝ ꯄꯨꯟꯗꯥꯏꯅꯦ ꯑꯦꯟꯖꯤꯂꯤꯀꯥ ꯍꯣꯏ ꯀꯩ ꯍꯣꯏ
ꯃꯣꯏ ꯄꯥꯔꯇꯤꯗꯤ ꯄꯨꯜꯂꯤꯗ ꯎ ꯄꯤꯌꯥꯔ ꯄꯤꯌꯥꯔ ꯌꯥꯝ ꯄꯨꯟꯕꯅꯦ
ꯑꯗꯨꯅꯦ ꯑꯄꯨꯟꯕꯗꯤ ꯃꯥꯅ ꯍꯦꯜꯂꯤꯉꯣ ꯅꯠꯇ꯭ꯔꯥ ꯖꯤꯃꯖꯤ ꯊꯧꯗꯣꯛ ꯋꯥꯊꯣꯛ ꯈꯨꯗꯤꯡꯒꯤ ꯑꯗꯨꯝ ꯌꯥꯎ ꯂꯩꯔꯦꯅ ꯑꯩꯈꯣꯏꯗꯤ ꯅꯣꯡ ꯐꯗꯣ ꯊꯦꯡꯅꯕꯅꯤꯗꯅꯦ
ꯃꯥꯅꯤꯗ ꯃꯣꯏ ꯄꯥꯔꯇꯤꯗꯤ ꯑꯗꯨꯝ ꯄꯨꯜꯂꯤꯗ ꯄꯥꯔꯇꯤ ꯇꯧꯋꯦ
ꯎꯝ
ꯑꯗꯨꯗ ꯑꯩꯅ ꯅꯣꯡꯃ ꯁꯟ ꯊꯣꯡꯁꯤꯅ ꯑꯩꯅ ꯅꯣꯡꯃ ꯀ ꯀꯩꯗ ꯍꯣꯁꯇꯦꯜꯗ ꯁꯟ ꯊꯣꯡꯉꯦꯕ ꯍꯁꯗ ꯁꯟ ꯊꯣꯡꯕꯁꯤꯅ ꯃꯣꯏ ꯌꯥꯎꯍꯧꯗ꯭ꯔꯦꯕ ꯅꯨꯃꯤꯠꯁꯤ ꯀꯃꯥꯏꯅ ꯇꯧꯏꯦ ꯍꯥꯏ ꯀꯥꯟꯗ ꯑꯩꯈꯣꯏ ꯑꯔꯥꯕ ꯈꯣꯏ ꯑꯗꯒꯤ ꯑꯃꯅ ꯅꯨꯄꯥ ꯑꯩꯈꯣꯏꯒꯤ ꯑꯦꯁ ꯇꯤ ꯀꯣꯏꯕ ꯅꯨꯄꯥꯗꯨ ꯀꯩꯕ ꯈꯥ ꯄꯛꯇꯕ ꯌꯥꯎꯕ ꯀꯩꯕ ꯀꯩꯀꯩ ꯀꯩꯀꯩ ꯅꯠꯇꯦꯛ ꯃꯁꯥꯟꯅꯣꯏꯕꯗ ꯆꯥꯎꯕꯗꯣ ꯋꯥꯡꯕ ꯕꯨꯂꯦꯠꯀ ꯊꯧꯕ
ꯀꯟꯣꯣꯔꯕ ꯇ꯭ꯔꯥꯏꯚꯦꯠ ꯇ꯭ꯔꯥꯏꯕ ꯂꯕ ꯇ꯭ꯔꯥꯏꯚꯦꯠ ꯂꯥꯕ
ꯅꯠꯇꯦ ꯅꯠꯇꯦ ꯅꯠꯇꯦ
ꯑꯣ ꯑꯣ ꯑꯣ ꯔꯣꯃꯤꯌꯥꯟ ꯎꯝ
ꯔꯣꯃꯤꯟꯒ ꯑꯗꯩ ꯑꯔꯥꯕꯒ ꯑꯩ ꯂꯩꯔꯦ ꯑꯗꯨꯒ ꯀꯩ ꯀꯩꯀꯩ ꯔꯥꯍꯤꯁ ꯁꯨꯜꯇꯥꯟ ꯊꯣꯡꯕꯅ ꯍꯣꯁꯇꯦꯜꯁꯤꯅ ꯔꯥꯏꯁꯀꯤ ꯍꯣꯁꯇꯦꯜꯗ ꯑꯗꯣ ꯆꯠꯂꯦ ꯅꯨꯃꯤꯠꯁꯦ ꯑꯗꯨꯝ ꯑꯗꯨꯝ ꯁꯔꯄ꯭ꯔꯥꯏꯁ ꯑꯣꯏꯅ ꯁꯟ ꯂꯧꯔꯁꯦ ꯑꯔꯥꯞꯄꯅꯦ ꯑꯩꯅꯦ ꯑꯩꯈꯣꯏ ꯁꯨꯜꯗꯥꯟꯒ ꯑꯩꯈꯣꯏ ꯑꯍꯨꯝ ꯆꯠꯂꯒ ꯁꯟꯁꯤ ꯂꯧꯔꯨꯔꯦ ꯂꯤꯂꯣꯡꯗꯒꯤ
ꯀꯥꯏꯗꯦꯒ
ꯂꯤꯂꯣꯡꯗꯒꯤ
ꯑ ꯀꯝ ꯀꯥꯟꯗ ꯅꯖꯦ
ꯑꯩꯈꯣꯏ ꯑꯗꯨꯝ ꯄꯣꯠ ꯁꯥꯏꯟꯁ ꯂꯣꯏꯔꯝꯗꯥꯏꯗ ꯍꯥꯏꯇꯥꯔꯦ
ꯎꯝ ꯎꯝ ꯎꯝ ꯎꯝ ꯍꯣꯏ ꯍꯥꯏꯔꯛꯑꯣ ꯑꯥ
ꯍꯣꯁꯇꯦꯜꯗ ꯁꯔꯄ꯭ꯔꯥꯏꯖ ꯑꯣꯏꯅ ꯊꯣꯡꯕꯅꯦꯕ ꯑꯩꯅ ꯑꯅꯃꯤ ꯁꯤ ꯌꯥꯝ ꯑꯗꯨꯝ ꯀꯩ ꯍꯥꯏꯒꯦ ꯗꯥꯎ ꯌꯥꯕ ꯍꯥꯏꯒꯗ꯭ꯔꯥ ꯌꯥꯝ ꯍꯥꯎꯗꯣꯛꯈ꯭ꯔꯕ ꯍꯥꯏ ꯇꯥꯔꯦ ꯑꯩꯅ ꯊꯣꯡꯉꯨꯁꯦ ꯁꯣꯟꯅꯔꯤꯅꯦ ꯃꯣꯏ ꯑ ꯃꯣꯏ ꯋꯥꯔꯤꯒ ꯇꯧꯗꯅ
ꯅ ꯆꯈ ꯆꯀꯥꯔ ꯆ ꯅꯃꯦ
ꯑꯗꯨꯗ ꯑꯗꯨꯗ ꯃꯣꯏꯅ ꯆꯥꯏꯑ ꯃꯣꯏ ꯔꯣꯃꯦꯟ ꯑꯔꯥꯕꯣꯠ ꯑꯁꯤ ꯌꯥꯝ ꯍꯥꯎ ꯆꯥꯈ꯭ꯔꯦ ꯅꯨꯃꯤꯠꯇꯨ ꯐꯖꯅ ꯑꯩꯈꯣꯏ ꯃꯉꯥꯅ ꯆꯥꯏꯌꯦ
ꯅ ꯃꯨ ꯊꯥ ꯂꯄꯣ ꯃꯣꯏ ꯃꯔꯤ ꯊꯣꯏ ꯃ ꯆꯥ ꯅꯣꯏ ꯅꯨꯄꯤꯈ ꯌꯥ ꯅꯣꯏ ꯀ꯭ꯔꯣꯞꯀꯤ ꯄꯨꯂꯞ
ꯑꯣ ꯑꯗꯨꯏꯗꯨꯅ ꯁꯔꯚꯦ ꯆꯠꯄꯒꯤꯅꯦ ꯑꯩꯈꯣꯏ ꯗꯤꯖꯥꯔꯇꯦꯁꯟꯁꯨ ꯄꯨꯜꯂꯤꯗꯅ ꯑꯩꯈꯣꯏ ꯒ꯭ꯔꯨꯞ ꯗꯤꯖꯥꯔꯇꯦꯁꯟ ꯄꯨꯟꯕꯒꯤ ꯍꯣꯏ ꯍꯣꯏ ꯃꯔꯤ ꯊꯣꯟꯈꯣꯏ ꯌꯥꯎꯕ ꯍꯣꯏ ꯑꯗꯨꯒꯤꯗꯨꯗꯤ ꯔꯤꯖꯥꯔꯇꯦꯁꯟ ꯆꯠꯄ ꯅꯨꯃꯤꯠ ꯑꯗꯨꯁꯨ ꯁꯟ ꯊꯣꯡꯕ ꯑꯗꯨꯁꯨ ꯊꯣꯡꯉꯦ ꯑꯗꯨꯒꯤꯗꯨꯗꯤ ꯍꯣꯏ ꯑꯗꯨꯅꯦ ꯑꯃꯨꯈ ꯌꯥꯝꯃꯦ ꯌꯥꯝ ꯀꯟꯅ ꯀꯩꯗꯧꯕꯗꯤ ꯑꯣꯏꯗꯦ ꯍꯧꯖꯤꯛꯀꯤ ꯍꯣꯁꯇꯦꯜꯒꯤꯗꯨꯅꯤꯍ ꯌꯥꯝ ꯊꯤ ꯍꯥꯎꯔꯤꯁꯦ ꯑꯩꯕꯨ ꯍꯥꯎꯔꯤꯅꯤ
ꯑꯗꯨꯅ ꯅꯍꯥꯟ ꯃꯣꯃ ꯀꯩꯅꯣ ꯃꯣꯏ ꯑ ꯔꯣꯃꯦꯟ ꯍꯣꯏ ꯀꯩ ꯌꯥꯎꯔꯒ ꯃꯥꯒꯤ ꯒꯔꯜꯐ꯭ꯔꯦꯟꯁꯨ ꯌꯥꯎꯔꯒ ꯅꯣꯏ ꯅꯍ ꯑꯃꯨꯛ ꯑꯃ ꯌꯥꯎꯒꯦ ꯍꯥꯏꯗꯅ ꯑꯗꯨꯁꯨ ꯑꯃꯨꯛ
ꯎꯝ ꯌꯥꯎꯗ꯭ꯔꯦꯗ ꯑꯗꯨꯗꯤ ꯑꯩ ꯌꯥꯎꯗꯦ ꯌꯥꯎꯗꯦꯕ ꯑꯗꯨꯃꯥꯏꯅ ꯇꯧꯋꯦ ꯑꯗꯨꯗꯨꯅ ꯑꯗꯨꯏꯗꯣ ꯃꯣꯏ ꯍꯧꯖꯤꯛ ꯋꯥꯔꯤꯗꯨ ꯈꯪꯅꯔꯛꯇꯗ ꯑꯃꯨꯛꯇꯪ ꯊꯣꯡꯁꯦ ꯍꯣꯁꯇꯦꯜꯗ ꯑꯃꯨꯛꯇꯪ ꯄꯨꯟꯁꯦꯅ ꯑꯃꯨꯛꯁꯨ ꯍꯥꯏꯅꯕꯅꯦꯕ ꯑꯩꯈꯣꯏꯁꯦ ꯃꯔ ꯃꯔꯝ ꯈꯣꯏ ꯍꯧꯖꯤꯛꯀꯤ ꯈꯥꯕꯈꯣꯏ ꯑꯩꯈꯣꯏꯁꯦ ꯑꯗꯨ ꯄꯨꯟꯕꯁꯦ ꯁ ꯐꯪꯗꯕ ꯍꯥꯏ ꯇꯥꯔꯦ ꯑꯗꯨꯅ ꯍꯟꯗꯛ ꯅꯅ ꯑꯦꯛꯖꯥꯝ ꯀꯩꯀꯥ ꯂꯣꯏꯔꯒ ꯍꯟꯗꯛꯇꯤ ꯁꯣꯏꯗꯕꯤ ꯄꯨꯜꯂꯁꯦꯅ ꯍꯥꯏꯅꯕꯅꯤꯗ
ꯑꯣ ꯑ ꯑꯥ ꯍꯧꯖꯤꯛ ꯍꯧꯖꯤꯛ ꯄꯨꯟꯗ꯭ꯔꯤꯕꯔꯤꯕ
ꯄꯨꯟꯗ꯭ꯔꯤ ꯑꯗꯨꯒꯤ ꯃꯇꯨꯡꯗ ꯄꯨꯟꯗ꯭ꯔꯤ
ꯑꯗꯨ ꯅꯣꯏ ꯊꯥꯏꯅ ꯇꯨꯡꯗꯣ ꯑꯩ ꯑꯥ ꯑꯩ ꯋꯥ ꯇꯧꯔꯛꯄ ꯌꯥꯎꯕꯦ ꯃꯝ
ꯇꯧꯗꯦꯅꯦ ꯅꯪ ꯋꯥꯔꯤ ꯀꯃꯥꯏꯅ ꯇꯧꯗꯣꯏꯅꯣ ꯅꯪꯒ ꯑꯩꯒ ꯑꯗꯨꯝ ꯈꯔ ꯄꯨꯜꯂꯦꯅ ꯈꯪꯉꯤꯁꯦ ꯑꯣꯡꯂꯤ ꯈꯥꯕ ꯈꯛꯇꯅꯦꯕ ꯑꯇꯩꯗꯤ ꯀꯟꯅ ꯈꯪꯗꯃꯤ ꯑꯦꯋꯥꯔ ꯑꯣꯏꯗꯕꯅꯤ ꯍꯥꯏꯗꯤ ꯏꯕꯥꯅꯤ ꯁꯨꯝ ꯀ꯭ꯂꯣꯖ ꯑꯣꯏ ꯈꯣꯠꯂꯦꯅ ꯑꯗꯨꯝ ꯇꯤꯟꯅꯕ ꯈꯣꯠꯅꯕ ꯂꯣꯏꯅꯕꯗꯣ
ꯑꯣ
ꯈꯥꯕ ꯇ ꯃꯥ ꯈꯥꯛꯇꯪ ꯈꯔ ꯈꯪꯉꯦ ꯍꯥꯏꯕ ꯍꯥꯏꯗꯤ ꯁꯨꯝ ꯈꯪꯕ ꯃꯤꯟꯁ ꯑꯦꯇꯦꯟꯁ ꯀꯔꯤ ꯍꯥꯏꯗꯣꯏꯅꯣ
ꯎ ꯇꯦꯟꯁ ꯍꯥꯄꯤꯅꯦꯣ
ꯑꯦ ꯅꯪ ꯑꯪꯅꯒꯅꯤ ꯀ꯭ꯂꯥꯁꯁꯅꯂ ꯏꯟꯗꯔꯚꯔꯁꯨ
ꯍꯣꯏ ꯑꯗꯨꯇꯥ ꯃꯣꯏ ꯑꯗꯨꯝ ꯈꯪꯕꯅꯤ ꯗꯔꯀꯥꯔꯅ
ꯅ ꯁꯥꯎ ꯁꯥꯎ ꯇ ꯍꯥꯏꯕ ꯑ ꯉꯅ ꯑꯗꯨꯒꯕ
ꯎꯝ ꯎꯝ
ꯑꯗꯣ ꯀꯅꯥꯁꯨꯅꯦ ꯀꯔꯥꯏ ꯄꯥꯏꯅꯤꯡꯉꯝꯒꯅꯤ ꯃꯥꯖꯨ ꯍꯥꯞꯄꯨ ꯍꯥꯞꯄꯨ ꯌꯥꯝ ꯉꯥꯡꯗꯥꯢꯅꯦ ꯅꯉꯣꯟꯗ ꯍꯥꯏꯔꯛꯄ꯭ꯔꯥ ꯍꯥꯄꯨ ꯀꯥꯏꯅꯒ
ꯃꯥꯏ ꯍꯥꯏꯔꯛꯏꯑꯦ
ꯃꯥꯅ ꯍꯦꯟꯅ ꯀꯩꯅꯣ ꯇꯧꯕ꯭ꯔꯥ ꯍꯥꯏꯕ꯭ꯔ ꯌꯥꯝꯅ ꯍꯥꯏꯗꯤ ꯍꯟꯖꯤꯟ ꯍꯟꯖꯤꯟ ꯉꯥꯡꯕꯗ ꯑꯩꯗꯤ ꯑꯩ ꯍꯥꯏꯗꯤ ꯑꯩꯉꯣꯟꯗꯩꯗꯤ ꯃꯥꯅ
ꯌꯥꯝ ꯍꯦꯜꯂꯤ ꯌꯥꯝ ꯍꯦꯜꯂꯤ ꯃꯥꯗꯤ ꯅꯪꯗꯤ ꯑꯃꯨꯛꯇꯪꯒ ꯍꯥꯏꯔꯝ ꯃꯌꯥꯝꯕꯨ ꯍꯥꯏ
ꯈꯪꯅꯗ꯭ꯔꯁꯨ ꯃꯤꯉꯣꯟꯗ ꯖꯔ ꯅꯞ ꯌꯥꯝ ꯅꯞꯁꯤꯟꯕꯩ ꯇꯥꯢꯄ ꯇꯧꯗ꯭ꯔꯣ
ꯇꯧꯏ ꯇꯧꯏ ꯃꯣꯏꯗꯤ ꯑꯁ ꯃꯥꯁꯦ ꯀꯩ ꯍꯥꯏꯗꯤ ꯍꯥꯏꯅꯤꯡꯗ꯭ꯔꯦ ꯃꯥꯁꯦ ꯁꯦꯡꯅ ꯀꯨꯀꯤꯒꯤ ꯇꯥꯏꯞ ꯇꯧꯋꯦ ꯃꯥꯁꯦ ꯑꯁꯥꯁꯦ ꯍ ꯑꯁꯤ ꯀꯅꯦ ꯍꯥꯏꯗꯤ ꯃꯤ ꯅꯥꯒꯥꯁꯤꯗꯤ ꯅꯥꯒꯥꯁꯤ ꯇꯣꯉꯥꯟꯅ ꯐꯩꯗꯅ
ꯎꯝ
ꯍꯩꯌꯦꯕ ꯑꯩꯗꯤ ꯑꯗꯨꯝ ꯐꯕꯣꯏ ꯁꯤꯗꯤ ꯑꯗꯨꯒ
ꯑꯗꯨꯝ ꯃꯥꯁꯨ ꯍꯝꯕꯜꯗꯤ ꯑꯣꯢꯊꯣꯛꯇꯦ ꯃꯤꯁꯦ ꯍꯝꯕꯜꯕꯨꯗꯤ ꯑꯣꯏꯊꯣꯛꯄ ꯐꯕ ꯂꯩꯗꯅ ꯑꯣꯏꯗꯕ ꯑꯈꯣꯏ ꯃꯁꯥꯁꯤ ꯀꯩ ꯍꯥꯏꯅꯤ ꯑꯈꯣꯏ ꯕꯦꯛꯇꯤꯝ ꯑꯣꯏꯕꯩ ꯇꯥꯏꯞꯇ ꯇꯧꯕ ꯈꯟꯖ ꯈꯟꯖꯕꯗꯣ
ꯍꯣꯏ ꯃꯣꯏ ꯍꯣꯏ ꯑꯗꯨꯅꯦ ꯍꯥꯏꯗꯤ ꯍꯥꯏꯗꯤ ꯑꯗꯨꯝ ꯑꯗꯨꯝ ꯁꯤ ꯅꯣꯔꯃꯦꯜ ꯑꯣꯏꯅ ꯄꯨꯜꯂꯁꯨ ꯑꯃ ꯃꯣꯏ ꯇꯣꯉꯥꯟꯅ ꯑꯗꯨꯝ ꯂꯩꯅꯤꯡꯕꯩ ꯇꯥꯏꯞꯇꯀꯣ ꯑꯈꯣꯏ ꯅꯣꯏ ꯅꯨꯡꯁꯤꯠꯇ꯭ꯔꯕꯅ ꯀꯩ ꯍꯥꯏꯕꯩ ꯇꯥꯏꯞꯇꯀꯣ
ꯍꯣꯏ ꯍꯣꯏ ꯍꯣꯏ ꯃꯤꯅꯤꯠ ꯇꯔꯥꯃꯊꯣꯏꯗꯤ ꯐꯥꯗꯧꯔꯦ
ꯎꯝ ꯌꯥꯔꯦ ꯑꯗꯨꯗꯤ ꯀꯩꯅꯣ ꯇꯧꯔꯣ ꯊꯝꯁꯤ ꯊꯝꯃꯣ ꯊꯝ
ꯍꯣꯏ